ꯍꯜꯂꯣ ꯇꯥꯏ
ꯀꯩꯗꯧꯔꯝꯃꯤꯅꯣ
ꯑꯁ ꯇꯨꯝ ꯂꯩꯒꯂꯌꯦꯦ ꯅꯪꯗꯤ
ꯁꯧꯒꯠꯂꯦ ꯌꯥꯍꯧꯁꯤꯅꯤꯍꯦꯅ ꯁꯛꯇꯨꯒ
ꯑꯁ ꯑꯗꯨꯚꯥꯏ ꯍꯥꯏꯒꯅꯨ ꯉꯁꯥꯏꯅ ꯍꯧꯒꯜꯂ ꯑꯃꯨꯛ ꯀꯣꯆꯤꯡ ꯂꯧꯕ ꯂꯣꯏꯔꯒ ꯑꯃꯨꯛ ꯂꯥꯛꯄꯅꯦ ꯀꯩꯅꯣ ꯅꯗꯤ ꯀꯩꯗꯧꯔꯤꯅꯣ ꯍꯥꯏꯔꯒ ꯈꯨꯝꯗꯦꯅꯦ ꯀꯩ ꯍꯥꯏꯕ ꯀꯔꯤ ꯍꯥꯏꯕ꯭ꯔꯣ ꯑꯁ ꯅꯪ ꯏꯅꯦ ꯋꯥ ꯐꯠꯇꯕ ꯃꯥꯜꯂꯤꯗ ꯅꯪꯒꯤ ꯈꯣꯟꯖꯩ ꯍꯧꯁꯨ ꯐꯖꯅ ꯇꯥꯗꯅ
ꯇꯥꯔꯕꯖꯤꯗꯤ
ꯍꯣꯏ ꯍꯧꯖꯤꯛꯇꯤ ꯐꯖꯅ ꯇꯥꯔꯦ
ꯀꯩꯀꯩ ꯍꯣꯠꯅꯔ ꯂꯩꯒꯦ ꯅꯪꯗꯤ
ꯑꯁꯁꯨ ꯀꯥꯂ ꯀꯧ ꯀꯔꯒ ꯂꯩꯌꯦ ꯀꯩ ꯍꯥꯏꯕ
ꯏꯆꯦꯗꯤ ꯅꯨꯄꯥ ꯀꯌꯥꯃꯨꯛ ꯑꯣꯏꯔꯕꯣ ꯈꯪꯅꯕꯒ
ꯑꯁ ꯀꯥꯏ ꯈꯪꯅꯕ ꯌꯥꯎꯗꯦꯗ ꯀꯔꯤ ꯈꯪꯅꯕꯅꯣ ꯁ꯭ꯀꯨꯜ ꯀꯥꯔ ꯂꯩꯕ ꯃꯇꯝꯗ
ꯅꯗꯤ ꯀꯦꯗꯧꯔꯤꯅꯣ
ꯑꯩꯗꯤ ꯍꯧꯖꯤꯛ ꯖꯒꯣꯏ ꯁꯥꯔꯅꯦ ꯆꯣꯡꯉꯒ
ꯎꯝ ꯆꯥꯛ ꯆꯥꯔꯕꯣ
ꯀꯔꯤ ꯋꯥ ꯉꯥꯅꯤꯉꯥꯏ ꯂꯩꯇ꯭ꯔꯕꯣ ꯄꯪꯈꯪꯗ ꯍꯪꯢꯁꯤꯕꯨ ꯖꯥꯠ ꯖꯥꯠ
ꯑꯁ ꯑꯁ ꯂꯣꯏꯔꯦ ꯅꯪꯁꯨ ꯌꯥꯝ ꯌꯥꯝ ꯅꯣꯡꯅꯤꯡꯉꯦ ꯅꯪ ꯋꯥꯔꯤ ꯔꯒ
ꯥꯏꯖ ꯍꯥꯏꯖꯤꯜꯂꯦ
ꯈꯨꯝꯃꯣꯅꯦ ꯑꯩꯅ ꯍꯪꯕꯗꯣ
ꯀꯩ ꯍꯥꯏꯕ
ꯆꯥꯛ ꯆꯥꯔꯕꯣ ꯍꯥꯏꯕ ꯑꯣ ꯊꯦꯡꯉꯦꯅꯦ
ꯇꯔꯒꯦ ꯅꯣꯏꯗꯤ
ꯑꯁ ꯅꯪꯒꯤ ꯈꯨꯜ ꯑꯁ ꯅꯦꯋꯥꯛ ꯌꯥꯝ ꯐꯠꯇꯕ ꯃꯥꯜꯂꯦꯗ ꯈꯨꯟꯁꯦ ꯅꯦꯋꯥꯛ ꯐꯠꯇꯕ꯭ꯔꯣ ꯅꯪ ꯈꯣꯟꯖꯦꯜꯗꯣ ꯑꯃꯨꯛ ꯇꯥꯏꯌꯦ ꯑꯃꯨꯛ ꯇꯥꯗꯦ ꯅꯪ ꯈꯣꯟꯆꯦꯜ ꯇꯥꯕ꯭ꯔꯣ ꯍꯥꯜꯂꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯑꯁ ꯅꯦꯠꯋꯥꯛꯁꯤꯗꯤ ꯂꯣꯏꯔꯦꯍꯦ ꯅꯪꯒꯤ ꯅꯦꯠꯋꯥꯛꯁꯤꯗꯤ ꯑꯁ ꯀꯥꯞꯄꯦꯍꯦ
ꯇꯔꯕ꯭ꯔꯣ ꯍꯧꯖꯤꯛꯇꯤ
ꯍꯣꯏ
ꯍꯥꯎ ꯇꯥꯔꯕꯣ